ꯗꯨꯨꯅꯦ ꯋꯥꯔꯤ ꯅꯨꯡꯉꯥꯏꯔ ꯀꯥꯟꯁꯤꯗ
ꯑꯗꯨꯅꯦ ꯑꯗꯨꯝ ꯃꯨꯠꯀꯅꯦꯕ ꯋꯥꯔꯤ ꯍꯦꯛ ꯅꯨꯡꯉꯥꯏꯕ ꯍꯧꯔꯗꯤ
ꯎꯝ
ꯋꯥꯔꯤ ꯍꯦꯛ ꯅꯨꯡꯉꯥꯏꯔꯒ ꯃꯨꯛ ꯐꯣꯟꯗꯣ ꯃꯨꯠꯄ ꯍꯧꯔꯅꯤ ꯌꯥꯝ ꯇꯜꯂꯦ
ꯎꯝ
ꯁ꯭ꯀꯨꯜꯁꯨ ꯁꯨꯇꯤ ꯊꯥꯕ ꯃꯇꯝ ꯌꯧꯔꯅꯤ
ꯑꯝ
ꯃꯣꯏꯗꯤ ꯑꯁꯤ ꯑꯁꯤꯗ ꯅꯛꯄ ꯁ꯭ꯀꯨꯜ ꯂꯩꯕꯗꯣ ꯑꯗꯨꯗꯤ ꯉꯟꯅ ꯊꯥꯏ ꯃꯣꯏ ꯉꯟꯅ ꯊꯥꯏ ꯀꯩꯅꯣ ꯍꯧꯕꯗꯨꯁꯨ ꯄꯨꯡ ꯅꯤꯄꯥꯜ ꯃꯥꯄꯜ ꯃꯥꯄꯜ ꯅꯤꯄꯜ ꯅꯤꯄꯜꯗꯔꯥ ꯑꯗꯨꯝ ꯍꯧꯕ ꯃꯥꯜꯂꯦ ꯂꯣꯏꯕꯅ ꯄꯨꯡ ꯄꯨꯡ ꯑꯃ ꯇꯥꯔꯝꯗꯥꯏꯗꯣ ꯂꯣꯏꯕ ꯃꯥꯜꯂꯦ ꯄꯨꯡ ꯑꯃꯗꯤ ꯇꯥꯗꯦ ꯃꯩ ꯑꯃꯨꯛ ꯃꯨꯠꯈ꯭ꯔꯦꯅ ꯑꯉꯥꯡꯁꯦ ꯑꯃꯨꯛ ꯍꯧꯔꯅꯤ
ꯑꯁ ꯍꯟꯗꯛꯁꯦ ꯃꯩ ꯌꯥꯝ ꯀꯩꯅꯣ ꯇꯧꯋꯦ ꯔꯤꯒꯨꯂꯔ ꯁꯨꯛꯑꯣꯏ ꯑꯣꯏꯗꯦ
ꯍꯣꯏ
ꯌꯥꯝ ꯃꯨꯠꯂꯦꯕ ꯃꯩꯁꯦ
ꯎꯝ ꯑꯗꯨꯅꯦ ꯑꯁꯤ ꯑꯉꯥꯁꯦ ꯇꯨꯝꯅꯤꯡꯈ꯭ꯔꯦꯕ ꯑꯩ ꯑꯝꯇ ꯄꯣꯈꯤꯒꯦ ꯅꯠꯇ꯭ꯔꯗꯤ ꯅꯤꯡꯉꯥꯏ ꯇꯧꯅꯦꯕ ꯇꯨꯝꯅꯤꯡꯕ ꯍꯧꯔꯗꯤ ꯗꯨꯝ ꯅꯤꯡꯉꯥꯏ ꯍꯧꯋꯦ ꯑꯗꯨꯅ ꯃꯣꯏꯗꯤ
ꯍꯣꯏ ꯍꯣꯏ ꯑꯁ ꯌꯥꯗꯕꯅꯦ ꯑꯩꯈꯣꯏꯁꯨ ꯇꯨꯝꯅꯤꯡꯗꯦ ꯃꯥꯅ ꯇꯨꯝꯅꯤꯡꯗꯦ ꯍꯥꯏꯔꯒꯁꯨ ꯅꯝꯐꯨꯗ ꯇꯨꯝꯍꯜꯂꯤꯅꯦ ꯅꯠꯇ꯭ꯔꯗꯤ ꯌꯥꯗꯦꯕ
ꯑꯗꯨꯅꯦ ꯅꯤꯡꯉꯥꯏꯗꯣ ꯇꯥꯅꯤꯡꯗꯦꯕ
ꯎꯝ
ꯑꯁ ꯃꯣꯏ ꯃꯃꯥꯁꯨ ꯀꯥꯏ ꯅꯂꯦꯠꯁꯦ ꯎꯗꯦꯅꯦ ꯀꯥꯏꯗ ꯊꯝꯈ꯭ꯔꯕ ꯖꯥꯠꯅꯣꯅꯦ
ꯎꯝ
ꯇꯨꯝꯅꯤꯡꯈ꯭ꯔꯦ ꯃꯥ ꯌꯥꯝꯅ
ꯎꯝ ꯇꯨꯝꯅꯤꯡꯉꯁꯨꯀꯣ ꯐꯣꯟ ꯌꯦꯡꯅꯤꯡꯕꯒꯤ ꯇꯤꯚꯤ ꯌꯦꯡꯅꯤꯡꯕꯒꯤ ꯇꯨꯝꯅꯤꯡꯗꯕ ꯁꯥꯒꯅꯤ ꯈꯪꯕ꯭ꯔꯥ
ꯑꯉꯥꯡꯁꯤꯡꯁꯦ ꯑꯁꯤꯗꯤ ꯑꯁꯤꯗꯤꯀꯣ ꯌꯥꯝꯅ ꯂꯧꯕ ꯅꯨꯡꯉꯥꯏꯌꯦꯕ
ꯑꯣ
ꯑꯁ ꯑꯉꯥꯡ ꯑꯣꯏꯔꯁꯨ ꯌꯥꯝ ꯐꯥꯕ ꯍꯥꯏꯕꯗꯣ ꯑꯗꯨ ꯑꯣꯏꯑꯦ ꯍꯧꯖꯤꯛ ꯍꯦꯛ ꯄꯣꯕꯒ ꯇꯨꯝꯈ꯭ꯔꯦ ꯌꯦꯡꯉꯣ ꯅꯂꯦꯠ ꯐꯥꯎ ꯁꯦꯝꯕ ꯂꯣꯏꯗꯦ ꯑ ꯇꯨꯝ ꯈ꯭ꯔꯦ
ꯌꯥꯝ ꯐꯩ ꯑꯈꯣꯏꯒꯤꯗꯤꯀꯣ ꯑꯁ ꯈ꯭ꯋꯥꯡꯒ ꯂꯣꯏ ꯅꯥꯔꯀꯥꯟꯗꯅꯦ ꯇꯨꯝꯗꯣꯏꯁꯦ ꯈꯪꯕ꯭ꯔꯥ
ꯃꯕꯨꯡ ꯑꯅꯤꯗꯣ
ꯑꯪ
ꯑꯉꯥꯡ ꯑꯣꯏꯔꯀꯥꯟꯗꯩ ꯑꯁ ꯌꯥꯝ ꯅꯤꯡꯉꯥꯏ ꯌꯥꯝ ꯇꯧꯋꯦꯕ ꯍꯦꯛ ꯄꯣꯛ ꯄꯣꯛꯄꯗꯒꯤ ꯅꯤꯡꯉꯥꯏ ꯌꯥꯝ ꯇꯧꯋꯦꯕ ꯑꯗꯨꯒꯤ ꯑꯣꯏꯔꯝꯒꯅꯤ ꯑꯃꯗꯤ ꯐꯥ ꯐꯥꯈ꯭ꯔ ꯁꯅꯨꯅ ꯁꯦꯝꯕꯤꯕ ꯃꯥꯜꯂꯦ
ꯈꯣꯏꯒꯤꯗꯤ ꯏꯁꯩꯔ ꯏꯁꯩ ꯁꯩ ꯅꯠꯇꯕ꯭ꯔꯥ ꯈꯪꯗꯦ ꯁꯛꯑꯒ ꯑꯁ ꯄꯣꯔꯒ ꯄꯣꯔꯒ ꯄꯨꯡꯈꯥꯏ ꯑꯃ ꯄꯣꯔꯀꯥꯟꯗ ꯇꯨꯝꯒꯗꯕꯅꯤ ꯈꯪꯕ꯭ꯔꯥ
ꯑ
ꯑꯗꯨꯒ ꯄꯨꯡ ꯑꯅꯤ ꯑꯍꯨꯝ ꯒꯨꯝꯕ ꯇꯨꯝꯕ ꯅꯨꯃꯤꯠꯇꯨꯗꯤꯀꯣ ꯁꯤꯒꯦ ꯇꯧꯔꯕꯅꯦ
ꯀꯩꯅꯣ ꯑ ꯐꯃꯨꯡꯗ
ꯐ ꯐꯃꯨꯡꯗꯁꯨ ꯀꯩꯅꯣ ꯍꯤꯞꯄꯨ ꯌꯥꯗꯕ ꯍꯣꯏ
ꯎꯝ ꯌꯥꯝ ꯐꯩꯗ ꯑꯗꯨꯒꯨꯝꯕ ꯍꯥꯏꯔꯗꯤ ꯁꯤꯁꯦ
ꯑꯗꯨꯒꯤꯅꯦ ꯑꯩꯅ ꯂꯥꯛꯑꯀꯥꯟꯗ ꯑꯩꯒꯤ ꯀꯩꯅꯣ ꯈꯨꯠ ꯈꯨꯠꯀꯁꯦ ꯑꯩꯒꯤ ꯑꯗꯨꯒꯟꯗ ꯈꯨꯠ ꯀꯩꯅꯣ ꯃꯁꯥꯥꯁ ꯇꯧꯕꯤꯌꯣ ꯑꯩꯅ ꯍꯦꯛ ꯍꯥꯏꯕꯗꯣ ꯑꯗꯨꯏꯅꯦ ꯑꯁ ꯁꯨꯡꯌꯥ ꯌꯥꯗꯕ ꯈꯪꯕ꯭ꯔꯥ
ꯑꯁ ꯑꯗꯣ ꯑꯉꯥꯡ ꯄꯣ ꯄꯣꯕꯁꯤꯡ ꯄꯣꯕꯁꯤꯗꯤ ꯌꯥꯝ ꯋꯥꯏꯍꯦ ꯀꯩꯅꯣ ꯇꯧꯕꯅꯤꯅ ꯍꯦꯛ ꯇꯨꯝꯈ꯭ꯔꯗꯤ ꯂꯨꯝꯕ ꯍꯧꯕꯅꯤꯅꯀꯣ
ꯎꯝ
ꯃꯩꯁꯦ ꯌꯥꯝ ꯃꯨꯠꯂꯦꯕ ꯉꯁꯤꯁꯦ
ꯎꯝ
ꯇꯣꯏꯅ ꯃꯨꯠꯂꯦꯕ ꯍꯧꯖꯤꯛꯈꯛ ꯃꯔꯛꯇ ꯂꯥꯛꯑꯒ ꯑꯃꯨꯛ ꯃꯨꯠꯈ꯭ꯔꯦ ꯑꯗꯨꯒꯤꯅꯦꯕ ꯃꯥꯗꯣ ꯇꯨꯝꯁꯨ ꯇꯨꯝꯅꯤꯡꯕ ꯇꯤꯚꯤꯁꯨ ꯌꯦꯡꯅꯤꯡꯕ ꯑꯗꯨꯒꯤ ꯍꯧꯕꯅꯦꯕ ꯈꯔ ꯑꯗꯨꯝ ꯈꯔ ꯄꯣꯔꯗꯤ ꯑꯗꯨꯝ ꯐꯃꯨꯡꯗ ꯇꯨꯝꯍꯟꯕ ꯌꯥꯔꯦ ꯍꯥꯒꯤꯁ ꯍꯥꯞꯄꯅꯤꯅꯀꯣ ꯉꯁꯤꯗꯤ
ꯍꯣꯏ ꯃꯊꯟꯗ ꯑꯗꯨꯝ ꯇꯨꯝꯕ꯭ꯔꯥ
ꯑꯗꯨꯝ ꯐꯖꯅ ꯇꯨꯝꯃꯦ ꯍꯣꯏ
ꯑꯝ ꯌꯥꯝ ꯐꯩꯌꯦ
ꯈꯔꯗꯤ ꯌꯥꯝ ꯁꯥꯡꯃꯟ ꯇꯨꯝꯕꯗꯣ ꯌꯥꯝ ꯁꯥꯡꯃꯟꯕꯒꯤꯀꯣ ꯑꯥ ꯃꯃꯥꯅ ꯐꯥꯎ ꯑꯗꯨꯝ ꯀꯩꯅꯣ ꯍꯧꯒꯠꯍꯟꯕꯗꯣ
ꯎꯝ
ꯑꯗꯨꯃꯥꯏꯅ ꯇꯧꯕꯅꯦꯕ ꯌꯥꯝ ꯐꯥꯏ ꯃꯊꯟꯗ ꯐꯥꯎ ꯑꯗꯨꯝ ꯌꯨꯝꯗ ꯈꯨꯟꯗ ꯂꯩꯕ ꯀꯥꯟꯗꯁꯨ ꯃꯊꯟꯇ ꯑꯗꯨꯝ ꯁꯥꯟꯅꯔꯒ ꯂꯩꯕꯅꯦꯕ ꯃꯥꯁꯦ ꯁꯦ ꯔꯨꯝꯗꯀꯣ ꯃꯃꯥ ꯊꯕꯛ ꯁꯨꯔꯀꯥꯟꯗ ꯔꯨꯝꯗ ꯑꯗꯨꯝ ꯃꯊꯟꯇ ꯁꯥꯟꯅꯔꯒ ꯂꯩꯕꯅꯤ ꯌꯥꯝ ꯑꯉꯥꯡ ꯌꯥꯝ ꯑꯉꯥꯡ ꯑꯣꯏꯔꯤꯅ ꯍꯧꯖꯤꯛꯇꯤ
ꯎꯝ
ꯆꯍꯤ ꯑꯃ ꯈꯠꯇ ꯎꯝ ꯂꯥꯁ ꯌꯥꯔꯕꯨꯗꯤ ꯆꯍꯤ ꯑꯃꯈꯛꯇ ꯒꯨꯝꯕꯅꯦꯅ ꯑꯗꯨꯗꯗꯤ ꯃꯊꯟꯇ ꯑꯗꯨꯝ ꯁꯥꯟꯅꯔꯒ ꯂꯩꯒꯤꯅꯦꯕ ꯃꯥꯁꯦ ꯔꯨꯝ ꯃꯅꯨꯡꯗ ꯆꯠ ꯐꯥꯎ ꯆꯠꯄ ꯐꯥꯎ ꯈꯪ ꯍꯩꯇꯕꯤ ꯍꯩꯇꯕꯗꯣ
ꯎꯝ
ꯃꯊꯟꯇ ꯑꯗꯨꯝ ꯔꯨꯝꯗ ꯁꯥꯟꯅꯔꯒ ꯂꯩꯕꯅꯦꯕ ꯑꯩꯗꯨ ꯂꯥꯛꯑꯒ ꯌꯥꯝ ꯅꯨꯡꯉꯥꯏꯅꯀꯣ
ꯎꯝ ꯑꯗꯨꯒꯨꯝꯕ ꯑꯉꯥꯡ ꯐꯪꯉꯔꯣꯏ ꯑꯃꯨꯛ
ꯎꯝ ꯃꯕꯨꯡ ꯑꯍꯦ ꯃꯕꯨꯡ ꯑꯅꯤꯗꯤ ꯑꯁ ꯇꯧꯔꯅꯨ ꯁꯥꯊꯤꯕꯗꯅ ꯑꯁ ꯁꯥꯊꯤꯕꯅ ꯁꯥꯊꯤꯕꯅ ꯑꯉꯥꯡ ꯑꯃ ꯍꯦꯛ ꯄꯣꯛꯄꯗ ꯀꯩꯅꯣ ꯇꯨꯝꯕ ꯌꯥꯗꯕꯗꯣ
ꯎꯝ
ꯇꯨꯝꯕ ꯌꯥꯗꯕꯒꯤꯀꯣ ꯑꯣ ꯀꯩꯅꯣ ꯑꯥ ꯐꯃꯨꯡꯗ ꯇꯨꯝꯍꯟꯕ ꯌꯥꯗꯕ ꯑꯗꯨꯒꯤ ꯎꯝ ꯄꯝꯃꯒꯀꯣ ꯑꯗꯨꯝ ꯑꯩ ꯑꯩꯗꯣ ꯑꯗꯨ ꯃꯇꯝꯗꯗꯤ ꯃꯕꯨꯡ ꯑꯍꯟꯗꯣ ꯑꯗꯨ ꯃꯇꯝꯗꯗꯤ ꯑꯩꯈꯣꯏ ꯐꯣꯟ ꯚꯥꯔꯗꯦꯅꯤꯅ ꯑꯗꯨꯝ ꯐꯣꯟ ꯌꯦꯡꯅꯤꯡꯕ ꯃꯇꯝꯅꯦꯕ ꯃꯃꯥꯗꯤ ꯍꯦꯛ ꯑꯉꯥꯡ ꯂꯩꯕꯅꯤꯅ ꯃꯥꯗꯤ ꯋꯥꯔꯕꯅꯤꯅꯀꯣ ꯑꯗꯨꯝ ꯇꯨꯝꯃꯦꯕ ꯎ ꯂꯥꯛꯑꯦ ꯑꯉꯥꯡ ꯁꯤꯡꯁꯦ
ꯎꯝ ꯇꯨꯝꯕꯒꯤ ꯋꯥ ꯍꯥꯏꯔꯒ ꯑꯩꯁꯨ ꯇꯨꯝꯅꯤꯡ ꯉꯛꯑꯦ
ꯎꯝ ꯌꯥꯝ ꯁꯥꯊꯤꯕꯅꯦ ꯑꯗꯨꯝ ꯅꯨꯡꯅ ꯑꯍꯤꯡ ꯑꯍꯤꯡ ꯉꯥꯟ ꯉꯥꯟꯗ꯭ꯔꯤ ꯐꯥꯎ ꯑꯗꯨꯝ ꯄꯝꯃꯒ ꯂꯩꯕꯅꯦ ꯑꯩꯁꯦ ꯐꯣꯟ ꯌꯦꯡꯉꯒ ꯀꯣ
ꯑꯩꯁ ꯍꯣꯏ ꯁꯦ ꯁꯤ ꯕꯤꯇ꯭ꯨꯔ ꯗꯣ ꯑꯗꯨꯒꯤꯅꯦ ꯍꯧꯖꯤꯛꯄꯨꯗꯤ ꯑꯁ ꯊꯥꯏꯅꯒ ꯍꯥꯏꯅ ꯍꯥꯏꯔꯗꯤ ꯃꯤ ꯑꯃꯅꯦ ꯍꯧꯖꯤꯛꯇꯤ ꯎꯝ ꯌꯥꯝ ꯈꯦꯠꯅꯔꯦ
ꯑꯃꯗꯤ ꯂꯥꯛꯑꯦ ꯑꯍꯟꯗꯤ ꯂꯥꯛꯑꯦ ꯍꯧꯖꯤꯛ ꯁꯨꯇꯤ ꯊꯥꯕꯒꯤ ꯑꯃ ꯑꯃꯨꯛ ꯂꯥꯛꯀꯅꯤ ꯈꯔ ꯂꯩꯔꯗꯤ ꯈꯔ ꯂꯩꯔꯗꯤ ꯃꯃꯥꯁꯨ ꯂꯥꯛꯀꯅꯤ
ꯑꯗꯣ ꯑꯗꯨꯗ ꯑ ꯆꯥꯛ ꯑ ꯆꯥꯛ ꯆꯥꯔꯒ ꯑꯃꯨꯛ ꯍꯟꯗꯨꯏꯔꯥ
ꯀꯩꯕꯥ
ꯆꯥꯛ ꯆꯥꯔꯒ ꯍꯟꯗꯣꯏꯔꯣ
ꯈꯪꯗꯦ ꯌꯦꯡꯉꯦ ꯑꯩ ꯑꯌꯨꯛꯇꯣ ꯆꯥꯛꯇꯤ ꯊꯣꯡ ꯊꯣꯡꯕꯅꯦꯕ ꯆꯥꯛ ꯊꯣꯡꯉ ꯂꯩꯕꯅꯦꯕ ꯑꯗ ꯏꯅꯦꯅ ꯍꯦꯛ ꯐꯣꯟ ꯇꯧꯔꯛꯄ ꯂꯥꯛꯑꯣ ꯎꯝ ꯍꯣꯏ ꯕꯣꯕꯣꯛꯁꯦ ꯆꯦꯛꯀꯞ ꯆꯠꯀꯅꯤ ꯑꯃꯨ ꯃꯠ ꯃꯠ ꯃꯠ ꯃꯆꯟ ꯅꯨꯄꯤꯁꯨ ꯂꯩꯌꯦꯕ ꯑꯗꯣ ꯑꯅꯤ ꯈꯣꯏ ꯕꯣꯕꯣꯛꯗꯣ ꯀꯩꯅꯣꯝ ꯃꯤꯠ ꯎꯗꯕꯀꯣ ꯑꯗꯨꯒꯤ ꯂꯝꯕꯤ ꯆꯠꯄꯗꯣ ꯃꯤ ꯃꯤ ꯑꯅꯤꯅ ꯄꯝꯗ꯭ꯔꯗꯤꯀꯣ ꯐꯔꯛ ꯇꯥꯕ ꯑꯗꯨꯒꯤ ꯍꯥꯏꯕꯗꯤ ꯑꯩꯈꯣꯏꯗꯤ ꯑ ꯑꯣ ꯃꯥꯗꯣ ꯑꯩꯈꯣꯏ ꯎ ꯎ ꯎꯅ ꯎꯅ ꯂꯩꯔꯒ ꯍꯦꯛ ꯎꯗꯕꯗꯣ ꯑꯗꯨꯝ ꯇꯧꯕꯒꯤ ꯍꯩꯇꯦꯕ ꯆꯠꯄꯗꯣ ꯑꯗꯨꯝ ꯎꯗ꯭ꯔ ꯎꯗꯕꯤꯗ ꯑꯗꯨꯝ ꯂꯩꯑꯦꯅ ꯍꯥꯟꯅꯗꯒꯤ ꯑꯗꯨꯝ ꯂꯩꯔꯗꯤꯀꯣ ꯆꯠꯄ ꯍꯩ ꯍꯩꯒꯅꯦꯕ ꯑꯗꯨ ꯑꯗꯨ ꯅꯠꯇꯕꯅꯤꯅ
ꯑꯃꯨꯛ ꯑꯃꯨꯛ ꯎꯕ ꯑꯃꯨꯛ ꯀꯁꯨ ꯎꯗꯕ
ꯑ ꯑꯗꯨꯒꯤ ꯔꯣꯝꯁꯨ ꯑꯥ ꯃꯈ ꯃꯊꯛꯇ ꯂꯩꯕꯅꯤꯅ ꯀꯣ ꯁꯤꯁꯦ ꯈꯣꯏ ꯅꯦꯅꯦ ꯍꯣꯏꯁꯦ ꯈꯔ ꯃꯈꯥ ꯂꯩꯔꯗꯤ ꯆꯠꯊꯣꯛ ꯆꯠꯁꯤꯟꯗꯣ ꯈꯔ ꯅꯨꯡꯉꯥꯏꯗꯣꯏꯕ ꯃꯊꯛꯇꯅꯦꯕ ꯑꯉꯥꯡꯁꯤꯡꯁꯦ ꯑꯃꯨꯛ ꯂꯥꯛꯀꯅꯤ ꯍꯧꯖꯤꯛ ꯂꯥꯡꯕ ꯍꯧꯔꯅꯤ ꯆꯩ ꯑꯃ ꯑꯃ ꯄꯤꯗꯣꯏꯅꯦ ꯍꯧꯖꯤꯛ ꯂꯥꯡꯕ ꯊꯥꯔꯛꯀꯅꯤ
ꯌꯥꯗꯝꯅꯦ ꯌꯥꯗꯝꯅꯦ ꯆꯩ ꯄꯤꯔꯁꯨ
ꯎꯝ ꯎꯝ ꯂꯥꯎꯕ ꯍꯧꯔꯦ
ꯎꯝ
ꯑꯩꯈꯣꯏꯁꯨ ꯈꯔꯥ ꯂꯩꯔꯗꯤ ꯂꯡꯕ ꯍꯧꯔꯅꯤ ꯈꯣꯏꯒꯤꯁꯨ
ꯎꯝ
ꯑꯃ ꯄꯨꯡ ꯇꯔꯨꯛ ꯃꯈꯥꯏꯗ ꯆꯠꯄꯗꯣ ꯑꯗꯨꯗꯣ ꯍꯥꯟꯅ ꯂꯥꯛꯑꯅꯤ ꯑꯗꯨꯒ ꯇꯔꯦꯠ ꯇ ꯆꯠꯄ ꯑꯗꯨꯁꯨ ꯃꯊꯪ ꯃꯊꯪ ꯑꯁ ꯃꯣꯏ ꯏꯀꯨꯜ ꯇꯥꯏꯃꯤꯡꯁꯦ ꯇꯜꯂꯤ ꯑꯩꯗꯤ
ꯌꯥꯝ ꯐꯔꯛ ꯆꯥꯏꯀꯣ ꯉꯟꯅ ꯉꯟꯅ ꯀꯥꯏꯕꯗꯣ ꯑꯩꯈꯣꯏꯁꯨ ꯋꯥꯑꯦ ꯑꯉꯥꯡꯁꯤꯡꯁꯨ ꯋꯥꯒꯅꯦꯕ ꯑꯗꯣ
ꯎꯝ
ꯃꯣꯏꯁꯨ ꯀꯩꯅꯣ ꯑꯗꯨꯝ ꯇꯨꯝꯁꯤꯠ ꯐꯥꯗꯕꯅꯦꯕ ꯍꯥꯏꯔꯗꯤ
ꯑꯗꯨꯒꯤ ꯇꯜꯂꯦ ꯍꯣꯏ
ꯎꯝ
ꯀꯣꯛꯅ ꯍꯥꯒꯠꯆꯕꯅꯦ
ꯍꯣꯏ ꯍꯣ ꯍꯣ ꯍꯣ
ꯍꯧꯖꯤꯛꯁꯦ ꯍꯦꯛ ꯆꯥꯡꯕꯒ ꯀꯩꯅꯣ ꯇꯧꯍꯧ ꯋꯥ ꯉꯥꯡꯒꯅꯣ ꯇꯧꯔꯤꯅꯦ ꯍꯧꯖꯤꯛ ꯑꯩ ꯑꯦꯛꯁꯟ ꯇꯧꯔꯤꯅꯦ ꯃꯣꯏꯅꯤꯁꯦ ꯍꯦꯛ ꯂꯥꯡꯕ ꯍꯧꯔꯗꯤꯀꯣ ꯇꯣꯛꯇꯦꯕ ꯑꯃꯨꯛ ꯐꯨꯅꯕ ꯍꯧꯕꯅꯦꯕ ꯃꯣꯏꯅꯤꯁꯦ ꯑꯗꯨꯒ ꯑꯗꯨꯅꯦ ꯑꯥ ꯑꯥ ꯑꯍꯟꯅ ꯈꯔ ꯀꯟꯕꯅꯤꯅ ꯃꯥꯁꯦ ꯀꯞꯀꯅꯦꯕ ꯀꯞꯄꯒ ꯑꯃꯨꯛ ꯈꯔ ꯇꯣꯛꯑꯒ ꯑꯃꯨꯛ ꯍꯧꯔꯅꯤ ꯌꯨꯝꯗꯁꯨ ꯑꯗꯨꯝ ꯇꯧꯕꯅꯦ ꯑꯗꯨꯅꯦ ꯃꯥꯅ ꯑꯃꯨꯛ ꯍꯧꯕꯅꯦꯕ ꯇꯤꯚꯤ ꯐꯥꯎ ꯃꯣꯏꯅ ꯇꯤꯚꯤ ꯌꯦꯡꯕ ꯐꯥꯎ ꯀꯩꯅꯣ ꯑꯁꯤ ꯄꯥꯝꯃꯦ ꯑꯁꯤ ꯃꯥ ꯑꯗꯨꯝ ꯌꯦꯡꯒ ꯂꯩꯌꯦ ꯑꯗꯨꯝ ꯃꯃꯥ ꯗꯀꯣ ꯏꯃꯥ ꯃꯥ ꯃꯥ ꯃ ꯃꯗꯥꯟꯇ ꯑꯗꯨꯝ ꯌꯦꯡꯉ ꯂꯩꯑꯦ ꯃꯥ ꯄꯥꯝꯕꯗ ꯑꯗꯨꯝ ꯌꯦꯡꯉ ꯂꯩꯑꯦ ꯇꯧꯒꯅꯦꯕ ꯃꯥꯁꯦ ꯁꯦ
ꯑꯗꯨꯅꯦ
ꯇꯤꯚꯤ ꯃꯣꯏꯅ ꯌꯦꯡꯅꯤꯡꯕ ꯐꯥꯎꯕ ꯃꯥꯟꯅꯗꯕꯅꯤꯅꯀꯣ ꯇꯤꯕꯤ ꯇꯤꯕꯤꯁꯨ ꯇꯪꯈꯥꯏ ꯊꯣꯛꯍꯟꯕ ꯑꯣꯏꯔ ꯌꯥꯔꯗꯤ ꯐꯥꯗꯣꯏꯕ
ꯀꯩꯅꯩꯅꯣꯗ ꯈꯣꯡꯎꯞꯀꯤ ꯕ꯭ꯔꯦꯟꯒꯤ ꯌꯦꯡꯕ
ꯎꯝ ꯎꯝ
ꯁ ꯀ
ꯑꯩꯁꯨ ꯅꯍꯥꯛ ꯀꯩꯅꯣ ꯔꯥꯏꯁ ꯀꯨꯀꯔꯁꯤꯁꯨ ꯀꯩꯀꯥ ꯉꯔꯥꯡꯗꯣ ꯑꯥ ꯑꯗꯨꯝ ꯌꯦꯡꯒ ꯂꯩ ꯃꯣꯏꯗꯣ ꯑꯣꯐꯔꯗꯣ ꯌꯥꯝ ꯐꯥꯕꯀꯣ
ꯎꯝ
ꯑꯃ ꯂꯧꯔꯗꯤ ꯑꯃ ꯑꯦꯛꯁꯇ꯭ꯔꯥ ꯍꯥꯞꯄ ꯂꯤꯁꯤꯡ ꯑꯃ ꯆꯥꯇꯔꯨꯛ ꯆꯥꯇ꯭ꯔꯦꯠ
ꯑꯩꯁꯦ ꯔꯥꯏꯁ ꯀꯨꯀꯔ ꯃꯆꯥ ꯃꯆꯥ ꯃꯆꯥꯗꯣ ꯑꯁ ꯅꯍꯥꯟ ꯐꯦꯁꯕꯨꯛꯇꯔ ꯀꯩꯩꯅꯣ ꯎꯀꯔꯦ
ꯑꯗꯨꯅꯦ ꯆꯃꯉꯥ ꯆ ꯇ꯭ꯔꯨꯛ ꯑꯁꯤ ꯑꯁꯤꯈꯛꯇꯅꯦꯕ ꯃꯃꯟꯗꯣ ꯃꯣꯏꯅ ꯁꯧ ꯁꯧꯍꯜꯂꯒ ꯊꯥꯒꯠꯄꯗꯁꯨ ꯑꯗꯨꯝ ꯐꯖꯅ ꯁꯧꯋꯦꯕ ꯑꯩꯈꯣꯏꯒꯤꯗꯤ ꯍꯤꯟꯖꯥꯡ ꯑꯗꯨꯝ ꯊꯣꯡꯕ ꯌꯥꯏꯕ ꯁꯠ ꯁꯠ ꯁꯠ ꯊꯣꯡꯕ ꯌꯥꯏꯑꯕ
ꯎꯝ
ꯌꯥꯝ ꯐꯥꯏꯌꯦꯕ ꯃꯣꯏꯒꯤꯗꯣ ꯐꯨꯔꯤꯠꯀꯤ ꯕꯇꯟꯐꯥꯎ ꯂꯧꯊꯣꯛ ꯍꯩꯇꯕꯅꯦ ꯃꯤꯡꯁ ꯃꯤꯡꯁꯦꯟ ꯌꯦꯡꯉꯒ ꯇꯧꯔꯤꯅꯦ ꯑꯗꯨꯗꯣ
ꯑꯈꯣꯏꯒꯤꯁꯨꯁꯤꯅꯦ ꯀꯩꯅꯣ ꯈꯣꯡꯎꯞ ꯃꯔꯤ ꯄꯥꯟꯕ ꯍꯩꯕ ꯀꯨꯏꯗ꯭ꯔꯤꯕꯅꯦ
ꯎꯝ ꯌꯥꯝ ꯍꯩꯕꯅꯦ ꯑꯉꯥꯡꯁꯤꯡꯁꯦ
ꯍꯩꯕꯅꯦ ꯍꯩꯕꯅꯦ
ꯎꯝ ꯃꯒꯃ